ꯑ
ꯇꯕ꯭ꯔꯣ
ꯇꯥꯏ ꯇꯥꯏ ꯀꯩꯏꯇꯥꯑꯣꯔꯤꯅꯣ
ꯀꯩꯁꯨ ꯌꯥꯑꯣꯗꯦ ꯆꯥꯛ ꯌꯦꯟꯁꯥꯡ ꯆꯥꯛ ꯌꯦꯟꯁꯥꯡ ꯊꯣꯡꯕ ꯑꯣꯏꯔꯁꯤꯔꯅꯦꯅꯦ
ꯏꯁ ꯉꯁꯥꯏꯗꯤ ꯊꯣꯡꯉꯣꯏ ꯍꯥꯏꯇꯥꯦ
ꯎ
ꯑ
ꯉꯁꯥꯏꯒꯤ ꯋꯥ ꯑꯗꯨꯕꯨ ꯊꯥꯖꯕ ꯌꯥꯕ ꯋꯥꯔꯅꯦ
ꯑꯁ ꯑꯗꯨ ꯑꯗꯨꯗꯤ ꯅꯪꯒꯦꯁꯦ ꯑꯁꯦ ꯃ ꯅ ꯆ ꯑ ꯃꯅꯤ
ꯀꯔꯤ ꯌꯦꯟꯖꯡ ꯊꯣꯪꯒꯒꯌꯥꯏ ꯅꯣ
ꯏꯟꯁꯥꯡ ꯊꯣꯡꯡꯂꯣꯏ ꯆꯥꯛ ꯈꯛꯇꯪ ꯊꯣꯡꯒꯦ
ꯑꯃꯃꯣ
ꯏꯟꯁꯥꯡ ꯀꯔꯝꯕꯝꯕ ꯏꯟꯁꯥꯡ ꯊꯣꯡꯕ ꯈ
ꯈꯪꯗꯦ ꯃꯤꯉꯣꯟꯗ ꯊꯧꯍꯟꯗꯣꯏꯅꯦꯕ ꯑꯗꯨꯗꯤ ꯍꯥ
ꯎꯝ
ꯑꯠꯇꯆꯥ
ꯃꯥ
ꯑꯗꯨꯗꯨꯒ ꯌꯦꯟꯖꯥꯡ ꯊꯣꯡꯉ ꯍꯩꯇꯕ꯭ꯔꯥ ꯅꯪꯁꯦ ꯃꯥꯜꯂꯦꯗ ꯁꯦꯡ ꯁꯦꯡꯅ ꯍꯥꯏꯌꯣ ꯎꯝ ꯑꯩ ꯇꯣꯝ ꯃꯥꯜꯂ‌ꯦꯀꯣ ꯍꯩꯗ
ꯍꯩꯗꯥ ꯀꯔꯤꯒ ꯍꯩꯇꯅꯤ ꯏꯟꯁꯥꯡ ꯊꯣꯡ ꯄꯪꯊꯝ ꯊꯝ ꯒꯥꯔꯤ ꯑꯃ ꯊꯝꯂꯣꯏꯔ‌ꯦ ꯗꯨꯝ ꯂꯣꯏꯗꯨꯗ
ꯎꯝ ꯏꯁ ꯑꯗꯨꯅ ꯑꯗꯨ ꯗꯤ ꯌꯥꯔꯣꯏꯅꯦ ꯑꯩꯗꯤ ꯆꯥꯛꯐꯥꯎ ꯆꯥꯗꯔꯕ ꯈꯟꯕꯒꯤ ꯅꯪꯁ‌ꯦ
ꯀꯗꯥꯏꯗꯒꯤ ꯍꯧꯖꯤꯛ ꯆꯥꯛ ꯆꯥꯕ ꯃꯇꯝꯂ ꯅ‌ꯣꯏ ꯄꯨꯡ ꯀꯌꯥꯗ ꯍꯥꯎꯒꯠꯀꯦ
ꯑꯩꯔꯣ ꯍꯟꯗꯛꯁꯦ ꯀꯩꯅ‌ꯣ ꯇꯧꯋꯦ ꯕꯣꯜ ꯌꯦꯡꯕꯅꯦꯅꯀꯣ
ꯑꯣ
ꯈꯔ ꯊꯦꯡꯅ ꯇꯨꯝ ꯈꯔ ꯊꯦꯡꯅ ꯍꯧꯒꯠꯂꯦ ꯑꯗꯨꯃꯥꯏꯅ ꯇꯧꯋꯤꯗ
ꯅꯨꯡꯉꯥꯏꯀꯣ ꯊ‌ꯦꯡꯅ ꯇꯨꯝ ꯊ‌ꯦꯡꯅ ꯍꯧꯒꯠ ꯑꯩꯗꯤ ꯊ‌ꯦꯡꯅ ꯇꯨꯝ ꯉꯟꯅ ꯍꯧꯒꯠ
ꯀꯔꯤꯒꯤ ꯊꯦꯡꯉ ꯇꯨꯝꯕ ꯀꯔꯤꯒꯤ ꯉꯟꯅ ꯍꯧꯒꯠꯄ ꯀꯔꯤ ꯊꯕꯛ ꯂꯩꯒꯦꯕ
ꯑꯁ ꯊꯕꯛ ꯂꯩꯅꯦ ꯍꯌꯦꯡꯁꯦ ꯑꯩ ꯇꯟꯈ꯭ꯔꯕ
ꯀꯩ ꯊꯕꯛ ꯂꯩꯕ ꯀꯂꯥꯁ ꯆꯠꯄꯩꯔꯣ ꯀꯂꯥꯁ ꯆꯠꯄꯤꯔ‌ꯣ
ꯑꯥ ꯁꯀꯨꯜ ꯆꯠꯀꯅꯤ
ꯑꯣ ꯐꯩ ꯐꯩ ꯆꯠꯄꯤꯒꯗꯅ‌ꯦ ꯀꯅꯥꯒꯤ ꯁ꯭ꯀꯨꯜꯅ‌ꯣ ꯅꯪꯒꯤ ꯀꯣꯂꯦꯖ ꯂ‌ꯣ ꯅꯠꯇ꯭ꯔꯒ ꯀꯅꯥꯒꯤ ꯁ꯭ꯀꯨꯜ ꯆꯠꯀꯦ ꯍꯥꯏꯅꯣ ꯅꯪꯕꯨ ꯁ꯭ꯀꯨꯜ ꯆꯠꯄꯔꯤꯕꯣꯅꯦ
ꯑꯩꯁꯦ ꯆꯠꯅꯤꯡꯕꯅ
ꯏꯁꯀꯨꯜꯗ ꯆꯠꯂꯨꯒꯦ ꯍꯥꯏꯔꯨꯅꯦ
ꯆꯠꯅꯤꯡꯗꯅ ꯆꯠꯅꯤꯡꯗꯅ ꯆꯠꯄꯅꯤ ꯌꯥꯗꯕꯒꯤ
ꯆꯠꯄꯤꯒꯗꯕꯅꯤ ꯆꯠꯄꯤꯒꯗꯕꯅꯤ ꯇꯟꯕꯤꯒꯅꯨ
ꯇꯟꯅ ꯇꯟꯅ ꯆꯠꯀꯗꯕꯅꯦ ꯏꯁꯀꯨꯜꯒ ꯕꯪꯪꯒ ꯇꯧꯕ ꯌꯥꯔꯗꯤ ꯀꯣ ꯑꯗꯨꯒꯨꯝꯕ ꯃꯇꯝꯗ‌ꯣ ꯑꯣꯏꯔꯛꯑꯗꯤ ꯆꯠꯂꯣꯏꯗꯕ
ꯎꯝ ꯎꯝ ꯅꯪꯒꯤꯁ‌ꯦ ꯍ‌ꯦꯟꯖꯜꯂꯤ ꯀꯣ ꯑꯉꯥꯡꯅ ꯑꯗꯨꯃꯥꯏꯅ ꯇꯧꯕ ꯍꯧꯅꯗꯦꯕ
ꯍꯣꯏ ꯑꯉꯥꯡ ꯑꯣꯏꯔꯁꯨ ꯑꯉꯥꯡꯗꯣ ꯑꯃꯨꯛ ꯇꯝ ꯇꯝꯔ‌ꯣꯏꯗꯣꯏꯅꯤꯅ ꯇꯝꯃꯁꯨ ꯉꯟꯅ ꯆꯠꯄ ꯇꯥꯥꯕꯅ‌ꯦ
ꯇꯔꯣ ꯑꯉꯥꯡꯗ
ꯑꯥ
ꯑ‌ꯣ ꯑꯗꯨꯗꯤ ꯑꯁ ꯅꯪꯅ ꯕꯪ ꯇꯧꯒ‌ꯦ ꯈꯜꯂꯤꯅꯦꯕ
ꯑ ꯎꯄꯥꯏ ꯂꯩꯇ‌ꯦꯅꯦ ꯍꯤꯡꯅꯕꯤ ꯂꯝꯕꯤꯒꯤꯁꯦ ꯌꯥꯝ ꯋꯥꯕꯖꯥꯠꯅꯦ
ꯑꯥ ꯑꯩꯅ ꯉꯁꯥꯏꯗꯒꯤ ꯅꯪꯉꯣꯟꯗ ꯍꯪꯉꯤꯁꯦ ꯅꯪꯁꯦ ꯀꯔꯤ ꯀꯩꯒꯤ ꯁ꯭ꯀꯨꯜ ꯆꯠꯂꯤꯅꯣ ꯍꯪꯉꯁꯨ ꯈꯨꯝꯗꯦ ꯑꯗꯨꯒ ꯑꯩꯗꯤ ꯀ ꯀꯔꯤꯔꯥ ꯈꯪꯗꯥꯔ‌ꯦ
ꯀꯔꯤꯅ‌ꯣꯒ ꯍꯪꯕꯔ‌ꯣ ꯐꯖꯅ ꯈꯨꯝ ꯈꯨꯝꯍꯟ ꯍꯥꯏꯔ ꯌꯥꯗ꯭ꯔ‌ꯣ
ꯑꯥ ꯑꯁ ꯑꯩꯅ ꯍꯥꯏꯔꯤꯅ‌ꯦ ꯅꯪꯁꯦ ꯀꯩꯒꯤ ꯆꯠꯇꯨꯏꯅꯣ ꯀꯣꯂ‌ꯦꯖ ꯆꯠꯇꯨꯏꯔ ꯁꯀꯨꯜ ꯆꯠꯇꯨꯏꯔ ꯍꯥꯏꯔ ꯁ꯭ꯀꯨꯜ ꯍꯥꯏꯕꯒꯤ ꯀꯔꯤꯅꯣ ꯉꯁꯥꯏꯗꯤ ꯕꯣꯠꯇꯅꯤ ꯁꯤꯛꯁ ꯁꯤꯃꯤꯁꯇꯔ ꯌꯧꯔꯦ ꯍꯥꯏꯔꯒ ꯍꯧꯖꯤꯛꯅ
ꯍꯣꯏ ꯑꯗꯨꯅ ꯒ꯭ꯔꯦꯖꯨꯋꯦꯁꯟ ꯂ‌ꯣꯏꯒꯗꯧꯕꯗꯤ ꯋꯥꯠꯂꯤꯗꯅ ꯑꯗꯨ ꯋꯥꯅ ꯑꯗꯨ ꯍ‌ꯣꯏ ꯑꯗꯨꯅꯦ ꯅ‌ꯣꯏꯅꯩ
ꯀ‌ꯣꯂ‌ꯦꯖꯁꯨ ꯆꯠꯄ ꯑꯣꯖꯥꯁꯨ ꯑꯣꯏꯕ ꯌꯥꯝ ꯀꯥꯟꯅꯗꯔꯥ
ꯑꯗꯨ ꯅ‌ꯣꯏꯒꯤ ꯑꯣꯖꯥꯁꯨ ꯑꯣꯏꯅꯤꯡꯗ꯭ꯔꯕ ꯑꯩꯗ‌ꯣ ꯇꯟꯈ꯭ꯔꯕ
ꯇꯟꯕꯤꯒꯅꯨ ꯇꯟꯕꯤꯒꯅꯨ ꯑꯩꯁꯦ ꯅꯪ ꯑꯣꯏꯅꯤꯡꯉꯦ ꯄꯩꯁꯥ ꯐꯖꯅ ꯇꯥꯜꯂꯤꯅꯦ ꯅꯪꯒꯤ
ꯀꯗꯥ ꯍꯥꯏꯔꯤꯦ ꯇꯣꯛꯂꯁꯤꯔ ꯔꯤꯖꯥꯏꯟ ꯇꯧꯔꯒꯦ
ꯇꯣꯛꯈꯤꯅꯨ ꯇꯣꯛꯁꯤꯅꯨ ꯉꯥꯏꯍꯥꯛ ꯆꯠꯄꯤꯌꯨ ꯈꯥꯡꯕ ꯀꯜꯂꯗꯤꯀꯣ ꯃꯍꯩ ꯄꯥꯟꯕꯅꯦ
ꯍꯣꯏ ꯈꯥꯡꯕ ꯀꯜꯗꯗꯤ ꯃꯍꯩ ꯄꯥꯜꯂ ꯈꯥꯡꯕꯗꯣ ꯈꯥꯡꯕ ꯉꯝꯁꯤꯜꯂꯛꯇ꯭ꯔꯕ ꯑꯩ ꯍꯥꯏ
ꯑꯣ
ꯅꯨꯡꯉꯥꯏꯕꯁꯨ ꯈꯔ ꯅꯨꯡꯉꯥꯏꯅꯤꯡꯉꯕ
ꯈꯔ ꯅꯨꯡꯉꯥꯏꯅꯤꯡꯉꯛꯑꯦꯕ ꯅꯪ
ꯍ ꯁꯀꯣꯜ ꯒꯦꯁ ꯆꯟ ꯂꯣꯏꯕꯒ ꯈꯔꯦꯛ ꯍꯧꯕꯒꯅꯦ ꯑꯩ
ꯚꯦꯀꯦꯁꯟ ꯂꯣꯏꯔꯕꯣ ꯍꯥꯏꯁꯦ
ꯂꯣꯏꯔꯦ ꯀꯩꯅꯣ ꯃꯣꯏꯗꯤ ꯆꯍꯤ ꯃꯌꯥꯏꯗ ꯑꯣꯏꯅ ꯁ꯭ꯀꯨꯜ ꯑꯅꯧꯕ ꯍꯧꯕꯅꯤ ꯅꯥ
ꯑꯣ
ꯑꯗꯒꯤ ꯃꯣꯏꯨꯟ ꯖꯨꯟ
ꯌꯥꯝ ꯅꯨꯡꯁꯤꯕ ꯋꯥꯔꯤꯅꯤꯅꯦ ꯅꯪꯒꯤꯁꯦ ꯑꯣ
ꯌꯥꯝ ꯅꯨꯡꯁꯤꯕ ꯋꯥꯔꯤꯅꯦ ꯋꯥꯅ ꯋꯥꯅ ꯇꯧꯕ ꯌꯥꯗꯕꯅꯤꯅ ꯇꯧꯕ ꯇꯥꯕꯅꯤ ꯀꯩꯗꯧꯔꯨꯅꯤ
ꯂꯨꯕꯤꯌꯨ ꯇꯧꯕꯤꯌꯨ ꯋꯥꯔꯁꯨ ꯋꯥꯅ ꯅ ꯄꯌꯣ ꯑꯩ ꯑꯗꯨꯒꯤꯅꯤ ꯅꯪꯉꯣꯟꯗ ꯉꯁꯥꯏ ꯐꯥꯕꯤꯗꯧꯔꯤꯗꯨ ꯅꯪꯅ ꯁ꯭ꯀꯨꯜ ꯆꯠꯀꯅꯤ ꯍꯥꯏꯕꯒꯤ ꯑꯩꯅ ꯍꯪꯉ ꯉꯥꯏ ꯍꯥꯏꯗ ꯅꯆꯥ ꯑꯩꯈꯣꯏꯒꯤ ꯁ꯭ꯀꯨꯜꯗ ꯆꯠꯂꯨꯒꯦ ꯍꯥꯏꯔꯣ ꯍꯥꯏ
ꯎꯝ ꯏꯆꯥ ꯑꯩꯈꯣꯏꯒꯤ ꯁ꯭ꯀꯨꯜꯗ ꯆꯠꯂꯨꯒꯦ
ꯄꯦꯔꯦꯟꯁ ꯃꯤꯇꯤꯡꯒꯨꯝꯕ ꯀꯧꯔꯛꯄ꯭ꯔꯥꯍꯥꯡꯒꯦ ꯇ
ꯎꯝ ꯎꯝ ꯁꯤꯒꯤꯅꯦꯇ
ꯔꯣ
ꯀ꯭ꯂꯥꯁ ꯀꯌꯥ ꯀꯌꯥꯒꯤ ꯁꯥꯏꯟꯁ ꯇꯧꯒꯦ ꯅꯪ ꯁꯥꯏꯟꯁ ꯇꯧꯕ ꯃꯥꯜꯂꯦ ꯏꯁꯇꯨꯗꯦꯟ ꯈꯣꯏꯒꯤꯗꯤ
ꯑꯩ ꯀ꯭ꯂꯥꯁ ꯌꯥꯗꯗ
ꯍꯥ
ꯀ꯭ꯂꯥꯁꯁꯤ ꯀ ꯀ꯭ꯂꯥꯁ ꯐ
ꯑ ꯇꯥꯥꯛꯄ ꯅꯨꯅꯨꯡ ꯋꯥꯔꯝꯝꯕꯅꯤ ꯗ ꯄꯥꯁ
ꯃꯌꯥꯝ ꯑꯃ ꯆ ꯋꯥꯏꯑꯦ ꯑꯩꯈꯣꯏ ꯀꯩꯅꯣ ꯑꯩꯈꯣꯏꯔꯣꯝꯗ ꯑꯣꯏꯅ ꯅꯨꯡꯉꯥꯏꯌꯦ
ꯑꯣ ꯀꯩꯅꯣ ꯑꯩ ꯑꯩꯗꯤ ꯍꯤꯟꯗꯤꯁꯦ ꯑꯁꯤꯗ ꯂꯩꯕꯗꯤ ꯀꯨꯏꯔꯦꯕꯀꯣꯏ ꯍꯤꯟꯗꯤꯁꯦ ꯍꯩꯇꯕ ꯑꯗꯨꯒꯤ ꯋꯥ ꯎꯝ
ꯆꯞ ꯃꯥꯟꯅꯦꯩ ꯅꯪ ꯑꯩ
ꯅꯤ ꯈꯪꯗꯦ ꯅꯪꯁꯨ
ꯈꯪꯗꯦ ꯀꯗꯥꯥꯏ ꯈꯪꯉꯁꯦ ꯑꯩ
ꯐꯔꯪ ꯌꯥꯔ ꯀꯩꯁ ꯁꯤꯗꯅ ꯇꯥꯛꯄ ꯂꯥꯛꯑꯒ ꯍꯤꯟꯗꯤ ꯈꯪꯅꯕꯤꯔ ꯕꯦꯔꯥ ꯀꯥꯗ꯭ꯔꯣ
ꯀꯥꯗꯤꯌꯦ
ꯅꯠꯇꯦ ꯅꯪ ꯂꯩꯔꯤꯁꯦ ꯁꯥꯎꯔꯣ
ꯍꯥꯏꯗꯤ ꯈꯤꯇꯪ ꯈꯤꯇꯪꯕꯨꯗꯤ ꯈꯪꯖꯕꯅꯤꯅꯀꯣ ꯌꯥꯝ ꯂꯨꯕ ꯑꯣꯏ ꯎꯝ ꯑꯌꯥꯝꯕꯗ ꯌꯥꯝꯕꯅꯤ ꯍꯥꯏꯌꯦ ꯑ ꯂꯣꯟꯗ ꯉꯥꯡꯗꯦꯕ ꯑꯌꯥꯝꯕꯗ ꯏꯪꯂꯤꯁ ꯀꯩꯅꯣ ꯇꯧꯕ
ꯅꯪ ꯀꯩꯅꯣ ꯁꯥꯎꯗ꯭ꯔꯣ ꯅꯪ ꯂꯩꯔꯤꯁꯦ ꯁꯥꯎ ꯇꯥꯕ꯭ꯔꯥ ꯁꯥꯎꯈꯣꯏꯗꯗꯤ ꯀꯩ ꯍꯥꯏꯦ ꯅ꯭ꯔ ꯑꯃꯨꯛ ꯏꯪꯂꯤꯁ ꯈꯣꯏꯁꯦ ꯑꯃꯨꯛ ꯐꯖꯅ ꯉꯥꯡꯕ ꯃꯥꯜꯂꯦ ꯈꯠꯇ꯭ꯔꯥꯈ ꯑꯣꯏꯔꯁꯨ ꯁꯤꯗꯗꯤ ꯌꯥꯗꯦꯅꯦ ꯑꯩꯈꯣꯏ ꯅꯣꯠ ꯍꯥꯏꯗꯤ ꯂꯤ ꯈꯛꯇ ꯇꯧꯕꯒꯤꯦ
ꯑꯣ ꯊꯅꯦ ꯑꯗꯨꯕꯨꯗꯤ ꯅꯪ ꯆꯍꯤ ꯀꯌꯥ ꯁꯨꯔꯒꯦ ꯑꯗꯨꯗ ꯂꯩꯕꯣ
ꯑꯅꯤꯨꯔꯦ ꯈꯪꯗꯦꯅꯦ ꯑꯩꯈꯣꯏꯗꯤ ꯑꯗꯨꯒ ꯑꯣꯖꯥ ꯑꯩꯈꯣꯏꯅꯗꯤ ꯀꯩ ꯍꯥꯏꯁꯤꯔꯥ ꯑꯩꯈꯣꯏ ꯀꯣꯂꯦꯖꯀꯤ ꯑꯣꯖꯥ ꯑꯩꯈꯣꯏꯅꯗꯤ ꯑꯃꯨꯛ ꯍꯤꯟꯗꯤꯗ ꯇꯥꯛꯄ
ꯎꯝ
ꯑꯩꯈꯣꯏꯅ ꯑꯁꯤꯗ ꯑꯩꯈꯣꯏ ꯑꯥꯗꯒꯤ ꯂꯥꯛꯄ ꯈꯣꯏꯗꯨ ꯌꯥꯝꯕꯅꯤꯅ ꯑꯩꯈꯣꯏ ꯂꯣꯟ ꯈꯛꯇ ꯉꯥꯡꯕ ꯑꯗꯨꯒꯤ ꯌꯥꯗ꯭ꯔꯦ ꯍꯤꯟꯗꯤꯁꯦ ꯈꯥꯡꯉꯔꯣꯏ ꯑꯩꯁꯦ ꯇ꯭ꯔꯦꯟꯅꯤꯡ ꯂꯣꯏꯔꯁꯨ ꯍꯤꯟꯗꯤ ꯈꯪꯅꯕꯤ ꯌꯨꯝ ꯍꯟꯕ ꯇꯥꯔꯦ ꯑꯩ
ꯂ ꯁꯔꯦ ꯑꯦꯍ ꯇ ꯊ ꯑꯇ ꯊꯔ ꯃꯥꯅꯗ ꯎꯁꯤꯠꯇ ꯑꯃ ꯌꯥꯎꯋꯤꯗ ꯅꯪꯒꯤꯁꯦ
ꯅꯠꯇ꯭ꯔꯒ ꯑꯩꯁꯨ ꯅꯪ ꯀꯩꯅꯣ ꯀ꯭ꯂꯥꯁ ꯆꯠꯂꯒ ꯋꯥꯅ ꯍꯜꯂꯛꯄ ꯃꯇꯝꯗ ꯈꯔ ꯍꯣꯠꯄꯤꯌꯨꯔꯣ
ꯍꯥꯏꯗꯤ ꯍꯥꯏꯕ꯭ꯔꯣ
ꯈ ꯎꯠꯄꯤꯔꯨꯔꯣ ꯍꯥꯏꯕꯗꯤ ꯑꯩꯅ ꯍꯥꯏꯕꯗꯤ ꯁꯥꯎꯍꯜꯂꯨꯔꯣꯕ ꯋꯥꯅ ꯍꯜꯂꯛꯑꯀꯥꯟꯗ
ꯀꯥꯏꯗꯦꯅ ꯁꯥꯎꯕꯤꯗ꯭ꯔꯒ ꯂꯣꯏꯔꯦ
ꯍꯥꯏꯕꯥ ꯉꯝꯗꯦ ꯀꯣ
ꯉꯔꯝꯗꯦ ꯁꯥꯥꯎꯔꯗꯤ ꯁꯥꯥꯎꯔꯦꯗꯅ ꯀꯩꯗꯧꯔꯅꯤ ꯁꯥꯎꯍꯟꯅꯕ ꯇꯧꯕꯗꯤ ꯁꯥꯎꯅ ꯇꯧꯕꯕ
ꯑꯗꯨꯃꯥꯏꯅ ꯇꯧꯕꯤꯕ꯭ꯔꯥ ꯍꯥꯏꯕꯗꯨꯗ
ꯑꯗꯨ ꯍꯥꯏꯒ ꯅꯪ ꯅꯪ ꯅꯪꯁꯦ ꯀꯩ ꯑꯩꯈꯣꯏꯒ ꯃꯅꯗꯅꯦ
ꯀꯔꯤꯕ ꯃꯥꯟꯅꯗꯦ
ꯍꯥꯏꯅ ꯅꯪ ꯑꯩꯈꯣꯏꯗꯤ ꯑꯩꯈꯣꯏ ꯂꯣꯏ ꯃꯥꯟꯅꯗꯦ ꯍꯥꯏꯕ ꯃꯥꯟꯅꯗꯦ ꯍꯥꯏꯗꯤ ꯋꯥꯉꯥꯡꯅꯣ
ꯀꯃꯥꯏ ꯅ ꯀ ꯃꯥꯅ ꯇꯗꯤ ꯍꯣꯏ ꯑꯩꯈꯣꯏ ꯂꯣꯟ ꯑꯣꯏꯔꯁꯨ ꯃꯥꯟꯅꯗꯕꯗꯣ
ꯥꯡꯁꯦ ꯀꯔꯝ ꯁꯦꯝꯕꯁꯨ ꯌꯥꯝ ꯅꯨꯡꯉꯥꯏ ꯗ
ꯍꯥꯥ ꯀꯔꯤ ꯅꯨꯅꯨꯡꯉꯥꯏꯇꯦꯕ
ꯃ ꯑꯩ ꯑꯗꯨꯝ ꯃꯤꯡ ꯑꯗꯨꯝ ꯄꯜꯂꯛꯑꯒꯦ ꯄꯟꯒꯅꯨ ꯍꯥꯏꯅ ꯁꯤꯗ
ꯑꯣ
ꯗꯤꯔꯦꯛ ꯍꯦꯛ ꯄꯁꯤꯂꯒ
ꯑ ꯇꯣꯡ ꯇꯣꯡ ꯊꯥꯏꯕꯗꯣ
ꯑꯥꯎ
ꯉꯥꯏ ꯉꯝꯗ꯭ꯔꯕꯣ ꯍꯥꯏꯁꯦ ꯅꯪꯉꯁꯦ
ꯎꯝ ꯉꯝꯕꯗꯤ ꯉꯝꯃꯦꯗ ꯑꯗꯨꯝ ꯍꯥꯏꯅꯤꯡꯉꯛꯄꯗꯣ ꯆꯤꯟ ꯈꯣꯨꯝꯖꯤꯟꯕ ꯉꯝꯗ
ꯊꯣꯛꯅꯤꯡꯈ꯭ꯔꯦꯕ
ꯑꯣ
ꯍꯥꯏꯣꯅꯦ ꯍꯥꯏꯌꯅꯦ
ꯍꯥꯏꯒꯗꯧꯕꯣ ꯋꯥꯗ
ꯍꯥꯏꯌꯣ ꯍꯥꯏꯌꯣ
ꯃꯩꯇꯩ ꯃꯥꯜꯂꯦ ꯍꯥꯏꯕ ꯅꯪ
ꯍ ꯑꯣꯏꯔꯦ
ꯎꯝ ꯍꯩꯗꯤ ꯍꯥꯏꯕ꯭ꯔꯣ ꯀꯕꯗꯣ
ꯐꯠꯇꯦ ꯃꯥꯟꯗꯕꯅꯦ ꯀꯩꯅꯣꯅꯦ ꯃꯤꯁꯤꯡꯅꯁꯨꯀꯣ
ꯎꯝ
ꯃꯣꯏ ꯑꯁꯦꯡꯕ ꯀꯩꯅꯣ ꯃꯣꯏ ꯃꯣꯏ ꯀꯩꯅꯣ ꯑꯩꯈꯣꯏꯗꯁꯨ ꯑꯩꯕꯨꯗꯤ ꯍꯣꯏꯌꯦ ꯍꯥꯏꯕꯅꯤꯗ
ꯍꯥꯏꯗꯤ
ꯑꯩꯈꯣꯏ ꯂꯣꯟ ꯈꯣꯏꯌꯦꯗꯅ ꯃꯣꯏꯗꯒꯤꯗꯤ ꯑꯗꯣ ꯑꯩꯕꯨ ꯐꯥꯎ ꯀꯣꯏꯌꯦ ꯍꯥꯏꯕꯅꯦꯕ ꯑꯗꯨꯂ ꯈꯣꯏ ꯍꯥꯏꯕꯅꯦꯕꯥ
ꯅꯣꯡꯃꯩꯗꯔꯣ
ꯃꯤ
ꯇꯩꯗꯔꯣ
ꯃꯣꯏ ꯃꯣꯏꯒꯤ ꯐꯨꯠꯂꯣꯟ ꯃꯥꯜꯂꯦ ꯍꯥꯏꯗ꯭ꯔꯥ
ꯎꯝ
ꯑꯗꯨ ꯃꯣꯏꯅꯁꯨ ꯃꯣꯏꯗ ꯑꯃꯨꯛ ꯉꯥꯡꯉꯗꯤ ꯃꯣꯏꯅꯗꯤ ꯑꯩꯕꯨ ꯍꯣꯏꯌꯦ ꯍꯥꯏꯌꯦꯕ ꯂꯣꯟꯗꯣ ꯅꯪꯁꯨ ꯐꯖꯅ ꯂꯅꯤ
ꯏꯔꯥꯛꯌꯦ ꯍꯩꯗꯦꯗ ꯌꯥꯝ ꯊꯣꯛꯄ ꯌꯥꯝ ꯋꯥꯅ ꯉꯥꯡꯕꯖꯥꯠꯅꯤ
ꯐꯖꯅꯕꯨ ꯉꯥꯡꯕ ꯍꯥꯥ
ꯂꯝꯕ
ꯊꯨꯡ ꯀ ꯆꯥꯛ ꯆꯥꯗꯣꯏꯕ
ꯆꯥꯛ ꯃꯇꯝꯗꯤ ꯌꯧꯔꯦ ꯄꯨꯡ ꯃꯥꯄꯜ ꯐꯥꯎꯗꯤ ꯆꯥꯛ ꯄꯤꯕꯅꯦ ꯑꯗꯣ ꯉꯁꯤꯁꯦ ꯄꯅꯤꯔ ꯊꯣꯡꯕ ꯑꯣꯏꯕꯅꯤꯅ ꯇꯟꯕ ꯍꯥꯏꯇꯥꯔꯦꯟꯗ꯭ꯔꯥ ꯅꯨꯡꯁꯤꯗ꯭ꯔꯥ ꯑꯩꯈꯣꯏ ꯄꯨꯟꯁꯤꯁꯦ ꯄꯅꯤꯔꯒ ꯍꯋꯥꯏ ꯈꯛꯇ ꯆꯥꯔ ꯂꯩꯏꯁꯦ
ꯅꯪꯅ ꯑꯩꯒ ꯆꯦꯡꯒꯁꯦ ꯍꯥꯏꯔꯁꯨ ꯌꯥꯗꯦ
ꯑꯩꯅ ꯌꯥꯔꯦ ꯍꯥꯏꯔꯒ ꯅꯪꯅ ꯑꯩ ꯅꯨꯄꯤ ꯑꯃ ꯂꯩꯑꯦ ꯅꯪꯅ ꯍꯥꯏꯔꯒ
ꯏꯗꯄꯅꯤꯛ ꯑꯣ ꯑꯩꯗꯤ ꯆꯦꯜꯂꯁꯦ ꯍꯌꯦꯡ ꯎꯅꯔꯁꯦꯁꯨ ꯍꯥꯏꯕꯅꯦ ꯅꯪꯅ
ꯌꯥꯔꯦ ꯅꯆꯗ
ꯉ ꯑꯩꯕꯨ ꯄꯥꯝꯕꯩ ꯄꯣꯠꯂꯣꯌꯒ ꯑꯃꯨꯛ ꯍꯧꯔꯛꯄꯒꯤ ꯅꯪꯅ
ꯅꯪꯅ ꯑꯩꯉꯣꯟꯗ ꯅꯪ ꯉꯟꯅꯆꯥ ꯑꯃ ꯂꯩꯔꯦꯅ ꯑꯩ ꯊꯥꯖꯗ꯭ꯔꯦ ꯅꯪꯅ ꯉꯃꯂꯣꯏ ꯂꯧꯕ ꯕꯔꯣ
ꯑꯗꯣ ꯂꯩꯔꯁꯨ ꯑꯩ ꯑꯃꯨꯛ ꯂꯧꯕꯤꯔꯒꯦ ꯍꯥꯏꯗꯨꯗꯤ
ꯌꯥꯔꯦ ꯂꯧꯕ ꯉꯝꯖꯔꯔꯣꯏ ꯅ ꯅꯅ ꯍꯥꯏꯕꯗꯤ ꯌꯥꯔꯦ
ꯍꯧꯖꯤꯛꯇꯤ ꯂꯥꯛꯅꯤꯡꯗ꯭ꯔꯦ ꯑꯩꯒꯤ ꯌꯨꯝꯗ
ꯂꯥꯛꯑꯒꯦ ꯅꯪ ꯉꯥꯏꯔꯒ ꯂꯩꯕꯅꯤ
ꯎꯝꯂꯣꯗꯤꯦ ꯂꯩꯁꯤ ꯀꯣ
ꯎꯝ
ꯑꯩꯁꯦ ꯍꯣꯁꯇꯦꯜꯗ ꯂꯩꯕ ꯋꯥꯔꯦꯕ ꯑꯗꯨꯅ ꯑꯩꯒꯤ ꯆꯥꯛ ꯌꯦꯟꯖꯥꯡ ꯑꯝꯇ ꯊꯣꯡꯕꯤꯅꯤꯉꯥꯏ ꯀ ꯊꯖꯤ ꯌꯥꯣꯏ
ꯍꯥꯛ ꯌꯦꯟꯁꯥꯡ ꯊꯣꯡꯕꯤ ꯅꯤꯡꯉꯥꯏ ꯈꯛꯇꯔ ꯑꯩꯉ